ꯇꯕꯔ‌ꯣ ꯎꯝ
ꯀꯩꯗꯧꯔꯅ‌ꯣ
ꯏꯟꯖꯥꯡ ꯊ‌ꯣꯡꯁ‌ꯦꯅꯥ
ꯑꯗꯨ ꯍꯥꯏꯔ ꯅ‌ꯣꯏ ꯏꯝꯐꯥꯟꯗ‌ꯣ ꯏꯁꯤꯡꯒꯨꯝꯕꯗꯤ ꯂꯥꯛꯄ꯭ꯔꯥ
ꯏꯁꯤꯡ ꯂꯥꯏꯅ ꯑꯗꯨꯝ ꯂꯥꯛꯏꯗꯥ
ꯑꯣ ꯑꯥ ꯂꯩꯕ꯭ꯔꯥ ꯅꯠꯇ꯭ꯔꯒ ꯃꯣꯏꯅ ꯄꯤꯕ꯭ꯔꯥ
ꯂꯥꯏꯟꯗ ꯂꯥꯛꯑꯦ ꯁꯤ ꯍꯞꯇꯥꯗ ꯑꯃꯥ ꯑꯃꯥ ꯀ‌ꯣ ꯍꯞꯇꯥꯗ ꯆꯠꯄꯦꯗ ꯅꯨꯃꯤꯠ ꯃꯉꯥꯒꯨꯝꯕ ꯆꯠ ꯄ ꯃꯥꯜꯂꯦ ꯑꯩꯈꯣꯏꯒꯤꯁꯦ
ꯁꯤꯟꯇꯦꯛꯁ ꯂꯩꯕꯗꯨ ꯅꯣꯏꯅ ꯂꯩꯕ꯭ꯔꯥ
ꯍꯣꯏ ꯍꯣꯏꯅ ꯂꯥꯛꯕꯅꯦ
ꯍꯣꯔꯦꯟ ꯍꯜꯂꯝꯗꯥꯗꯤ ꯀꯃꯥꯏꯅ ꯇꯧꯅꯤ
ꯌꯨꯝꯅ ꯄꯨꯕ ꯇꯥꯔꯦ ꯅ ꯇ꯭ꯔꯁꯨ ꯃꯤ ꯈꯔꯗꯤ ꯂꯧꯅꯤꯡꯕ ꯂꯩꯕꯅꯤꯗ ꯌꯣꯟꯕꯁꯨ ꯀꯣ
ꯑꯣ ꯑꯣ ꯑꯣ ꯍꯣꯏ ꯌꯥꯝ ꯂꯧꯕꯁꯨ ꯑꯁ ꯑꯗꯨꯒꯤꯅꯤ ꯄ꯭ꯔꯣꯕ꯭ꯂꯦꯝ ꯂꯥꯛꯕꯁ
ꯑꯗꯨ ꯂꯥꯏꯕꯁꯦ ꯂꯥꯏꯕ ꯇꯥꯟꯗꯗꯤ ꯑꯗꯨꯝ ꯅꯨꯡꯉꯥꯏꯌꯦ
ꯍꯣꯏ ꯍꯣꯏ ꯑꯩ ꯑꯣꯏꯅ ꯂꯩꯕꯅꯤꯅ ꯄꯣꯠꯆꯩ ꯁꯨꯗ ꯁꯨꯝ ꯑꯄ ꯅꯨꯡꯉꯥꯏꯇꯕꯀꯣ ꯁꯨꯔꯁꯨ ꯍꯣꯔꯦꯟ ꯍꯪꯅꯤꯡꯉꯥꯏꯕ
ꯊ꯭ꯔꯗꯤ ꯌꯥꯗꯦꯕ ꯀꯠꯇꯕ ꯃꯥꯅꯦ
ꯍꯥꯥ
ꯑꯁꯤ ꯍꯣꯏ ꯀꯣꯟ ꯊꯦꯡꯅ ꯃꯐꯝꯗ ꯏꯁꯤꯡ ꯕ꯭ꯂꯣꯛ ꯇꯧꯕ ꯃꯥꯜꯂꯦ
ꯑꯝ ꯑꯗꯨ ꯍꯥꯏꯔꯛꯑꯣ ꯅꯣꯏ ꯅꯣꯏꯅ ꯕ꯭ꯌꯨꯗꯤꯡ ꯂꯩꯕꯗꯨ ꯃꯤ ꯑꯍꯨꯝ ꯑꯗꯨꯒ ꯃꯅꯥꯛꯀꯤꯗꯨꯅ ꯃꯤ ꯀꯌꯥ ꯂꯩꯕ꯭ꯔꯥ
ꯑ ꯀꯩꯗ ꯃꯤ ꯇꯔꯦ ꯃꯔ ꯍ ꯇꯠꯇꯦ ꯌꯥꯗꯣ ꯈꯨꯔꯤꯕ
ꯃꯤ ꯌꯥꯝ ꯆꯪꯉꯦꯕ ꯌꯥꯝ ꯄꯤꯛꯄꯗꯤ ꯃꯥꯜꯂꯦ ꯃꯤ ꯌꯥꯝ ꯂꯩꯌꯦ ꯍꯥꯏꯕ ꯍꯦꯛ ꯌꯦꯡꯕ ꯃꯇꯝꯗꯗꯤ ꯃꯆꯥ ꯃꯥꯜꯂꯦꯕ ꯌꯨꯝꯗꯣ
ꯑꯅꯤ ꯑꯍꯨꯝ ꯃꯔꯤ ꯃꯉꯥ ꯇꯔꯨꯛ ꯇꯔꯦꯠ ꯅꯤꯄꯥꯜ ꯑꯣꯏꯕ꯭ꯔꯥ ꯑꯩꯈꯣꯏꯒꯤꯁꯦ ꯇꯣꯇꯦꯜ
ꯑꯣ ꯔꯣꯃꯦꯒ ꯇꯔꯥ ꯂꯩꯕ
ꯎꯝ ꯑꯅꯤꯗꯤ ꯄꯨꯝꯗꯤ ꯇꯣꯡꯉꯥꯜꯂꯦ ꯑꯃꯅ ꯂꯦꯡꯃꯩꯅꯦ
ꯑꯣ
ꯑꯃꯅ ꯂꯩꯔꯝꯃꯅꯦ ꯑꯃꯅ ꯃꯣꯏ ꯑꯅꯤꯗꯣ ꯁꯤ ꯑꯣꯅꯥꯔꯤꯌꯦ
ꯑꯁ ꯅꯣꯏ ꯑꯣꯅꯔ ꯈꯣꯏꯗꯤ ꯇꯂꯣꯞꯒꯨꯝꯕ ꯀꯩꯅꯣ ꯇꯧꯔꯁꯨ ꯔꯦꯟꯗꯒꯤ ꯌꯥꯝ ꯅꯨꯡꯉꯥꯏꯔꯝꯒꯅꯤ
ꯑꯁ ꯑꯩꯈꯣꯏꯒꯤꯗꯨꯗꯤ ꯌꯥꯝꯗꯦ ꯍꯥꯏꯕ ꯌꯥꯔꯦꯗ ꯑꯗꯣ ꯃꯤꯒꯤꯗꯨꯗꯤ ꯑꯁ ꯔꯦꯟ ꯇꯔꯥ ꯔꯨꯝ ꯇꯔꯥ ꯀꯨꯟ ꯀꯨꯟꯊ꯭ꯔꯥ ꯂꯩꯕ ꯃꯤꯁꯤꯡ ꯌꯥꯔꯣꯏ
ꯑꯩꯈꯣꯏꯅ ꯑꯥ ꯃꯊꯛꯇ ꯂꯩꯕ ꯎꯨꯡꯗꯨꯗꯤ ꯌꯥꯝ ꯆꯥꯎꯋꯤꯀꯣ ꯃꯣꯏꯗꯨꯗꯤ ꯑꯁ ꯇꯣꯂꯣꯞ ꯆꯂꯥꯁꯨ ꯌꯥꯏꯗ ꯁꯤꯗ ꯂꯝ ꯂꯩꯔꯦ ꯁꯤꯅꯤꯌꯔꯤꯡ ꯑꯩꯈꯣꯏꯒꯤ ꯔꯦꯟ ꯃꯐꯝ ꯃꯊꯛꯀꯤꯗ ꯕꯦꯖꯤꯂꯈꯣꯏꯅ ꯂꯩꯕꯗ
ꯍꯣꯏꯅ ꯍꯦꯟꯅ ꯌꯥꯝꯂꯝꯅꯤ ꯍꯣꯏ ꯃꯣꯏꯗꯣ ꯅꯒꯤ ꯑ ꯂꯩꯇꯤꯞꯁ ꯂꯅꯥꯥꯛꯇꯂ ꯂꯩꯅꯦꯕ
ꯍꯥꯥ
ꯔꯤꯂꯦꯇꯤꯞꯁ ꯉꯥꯛꯇ ꯂꯥꯛꯕꯒꯤ ꯑꯁ ꯗꯨꯀꯥꯟ ꯆꯠꯅꯤꯉꯥꯏ ꯂꯌꯦꯅꯦ ꯍꯧꯖꯤꯛꯁꯦ
ꯀꯩꯒꯤꯔꯣ
ꯑꯩꯈꯣꯏꯒꯤ ꯁꯤ ꯄꯤꯌꯥꯁꯇꯣ ꯂꯣꯏꯁꯤꯟꯈ꯭ꯔꯕ ꯃꯥꯜꯂꯦ
ꯎꯝ ꯁꯗꯔꯣꯝꯗ ꯁꯤꯡꯖꯨꯒꯨꯝꯕ ꯌꯣꯟꯕꯗꯤ ꯀꯗꯥꯏꯗ ꯌꯣꯟꯕ꯭ꯔꯥ
ꯑꯁ ꯌꯥꯝꯃꯦ ꯁꯤꯡꯖꯨꯒꯤ ꯗꯨꯀꯥꯟ ꯏꯃꯥꯟꯅꯕꯤ ꯈꯣꯏꯁꯨ ꯗꯨꯀꯥꯟ ꯑꯅꯥꯕ ꯍꯥꯡꯉꯦ ꯑꯗꯨꯒ ꯁꯤꯡꯖꯨ ꯌꯥꯎꯋꯦ ꯑꯗꯨꯒ ꯑꯩꯈꯣꯏꯒꯤ ꯃꯅꯥꯛꯇꯁꯨ ꯁꯤꯡꯖꯨ ꯑꯃ ꯂꯩꯑꯦ ꯑꯗꯨꯒ ꯑꯁꯤ ꯃꯄꯥꯟ ꯈꯔ ꯆꯠꯂ ꯆꯠꯍꯜꯂꯗꯤ ꯁꯤꯡ ꯌꯨ ꯂꯥꯏꯕꯅꯤ ꯃꯣꯏꯗꯁꯨ
ꯑꯣ ꯑꯣ
ꯃꯤ ꯌꯥꯝ ꯍꯥꯞꯄꯒ ꯂꯥꯏꯕ ꯁꯤꯡꯖꯨꯗꯣ ꯃꯣꯏꯗꯨ ꯀꯥꯟꯗ ꯎꯝ ꯍꯥꯎꯕꯅꯤꯗ ꯃꯣꯏ ꯏꯗꯤꯁꯨ ꯍꯥꯎꯕꯕꯣꯗꯤ ꯑꯗꯨꯝ ꯊꯑꯣꯏ
ꯁꯤꯡꯖꯨꯅ ꯊꯜꯂꯦ ꯐꯥꯎꯗꯗꯤ ꯑꯇꯣꯞꯄ ꯆꯥꯔꯁꯨ ꯁꯤꯡꯖꯨ ꯎꯕ ꯂꯩꯗꯤ ꯌꯥꯔꯗꯤ
ꯎꯝ ꯑꯁ ꯃꯤꯃꯤꯁꯨ ꯆꯥꯃꯜꯂꯁꯨ ꯌꯥꯗꯦꯅꯦ
ꯍꯣꯏ ꯍꯣꯏ ꯒꯤꯁꯇ꯭ꯔꯤ ꯀꯥꯕꯗꯨꯅ ꯉꯝꯗꯕꯕꯁꯤ
ꯍꯣꯏ ꯉꯔꯪꯗꫭ ꯑꯦ ꯆꯥꯛ ꯂꯝꯃꯟꯕꯒꯤ ꯆꯁꯤꯡꯖꯣ ꯃꯤꯃꯤꯒꯤ ꯈꯠꯇ ꯃꯤꯄꯖꯗꫭ
ꯑꯥ
ꯆꯥꯔꯦ ꯑꯗꯣ
ꯎꯝ
ꯇꯅꯤ ꯀꯔ ꯈꯥ ꯍꯥꯄꯔꯒ
ꯑꯥ ꯑ ꯍꯥꯎꯝꯃꯦ ꯑ ꯐꯤ ꯑꯦꯁ ꯀꯨꯝꯕꯥꯕꯗ
ꯑꯩꯅ ꯃꯣꯔꯣꯛ ꯈꯞꯇꯕꯤꯗ ꯃꯦꯠꯄ ꯏꯃꯥꯟꯅꯕꯤꯅ ꯃꫭꯔꯛ ꯃꯛ ꯍꯥꯞꯁꯤꯅ
ꯆꯥꯅꯤꯡꯕꯒꯤ ꯑꯩꯁꯨ ꯇꯥꯅꯤꯡꯕ ꯑꯃꯨꯛ ꯁꯦꯝꯒꯅꯦ ꯍꯥꯏꯗꯣ ꯆꯥꯛꯂꯠ ꯃꯕꯒꯤ
ꯍꯟꯗꯃꯥꯔꯛꯁ ꯑꯩꯈꯣꯏꯁꯦ ꯁꯨꯄꯔ ꯐꯥꯏꯟꯅ ꯌꯥꯝꯃꯟꯕꯒꯤ
ꯑꯣ ꯑꯣ
ꯆꯦꯡ ꯕꯦꯛ ꯑꯍꯨꯝꯒꯤꯗꯨ ꯃꯩꯇꯩ ꯆꯦꯡ ꯕꯦꯛ ꯑꯃꯅ ꯃꯤꯛꯁ ꯇꯧꯕꯤꯕ
ꯑꯣ
ꯑꯗꯨꯒꯤ ꯃꯃꯤꯡꯒꯤ ꯉꯥꯛꯇꯅꯦ ꯍꯥꯏꯔꯦ ꯆꯔꯅꯤ ꯈꯔ ꯂꯩꯗꯤ ꯂꯥꯛꯑꯝꯒꯅꯤ ꯏꯟꯁꯥꯕꯨ ꯐꯥꯎꯗꯤ ꯌꯥꯝ ꯌꯥꯝ ꯆꯥꯔꯤ ꯈꯔ ꯐꯥꯎꯗꯕ
ꯑꯩꯗꯤꯀꯣ ꯏꯟꯖꯥꯡ ꯍꯥꯎꯗ꯭ꯔꯁꯨ ꯆꯥꯛ ꯍꯥꯎꯔꯗꯤ ꯌꯥꯔꯦ
ꯐ ꯌꯥꯝ ꯐꯩꯌꯦ ꯑꯩꯈꯣꯏꯗꯤ ꯆꯥꯛꯄꯗꯤ ꯗ ꯆꯄꯥꯥ ꯇꯧꯗ ꯏꯟꯁꯥꯡꯕꯨꯎ ꯍꯥꯎꯗꯤ ꯑꯗꯨꯝ ꯌꯥꯎꯔꯦ ꯍꯥꯏꯅ
ꯆꯥꯛꯄ ꯍꯥꯎꯗꯤ ꯈꯔ ꯆꯥꯕ ꯅꯨꯡꯉꯥꯏꯌꯦ ꯍꯟꯖꯥꯡ ꯌꯥꯝ ꯍꯥꯎꯗ꯭ꯔꯁꯨ
ꯑꫭ ꯑ ꯃꯤꯇꯩ ꯆꯦꯡꯗꯣ ꯌꯥꯝꯎꯗꯕꯒꯤ ꯍꯥꯞꯄꯗꯤ ꯁꯥꯕꯅꯦꯕ ꯑꯩꯈꯣꯏ ꯃꯤꯠꯁꯦ ꯃꯃꯤꯡ ꯍꯠꯇ ꯍꯥꯞꯄꯤꯗ ꯃꯤꯛꯁ ꯇꯧꯕꯗꯨ ꯑꯜ ꯂꯣꯏꯔꯦ ꯂꯣꯏꯔꯦ
ꯕꯒ ꯑꯅꯤ ꯕꯒ ꯑꯅꯤ ꯑꯣꯖꯥ ꯕꯦꯛ ꯑꯃꯒꯨꯝꯕ ꯍꯥꯞꯇ ꯈꯔ ꯆꯥꯕ ꯅꯨꯡꯉꯥꯏꯒꯅꯤ ꯑꯗꯨ ꯅꫭꯏꯗꯤ ꯀꯨꯀꯔꯒꯨꯝꯕ ꯄꯥꯏꯗꯕꯅꯤꯅ ꯈꯔ ꯌꯥꯝꯅ ꯍꯥꯞꯇ꯭ꯔꯗꯤ ꯍꯥꯎꯔꯣꯏ ꯍꯣꯏ
ꯑꯣ ꯍꯣꯏ ꯔꯥꯏꯁ ꯀꯨꯀꯔꯗ ꯊꯣꯡꯕꯅꯤꯅꯀꯣ ꯍꯧꯖꯤꯛꯇꯤ ꯃꯤ ꯇ꯭ꯋꯦꯟꯇꯤ ꯌꯦꯡꯈ꯭ꯔꯕ
ꯈꯔ ꯁꯨꯄꯥꯔꯅ ꯌꯥꯝꯔꯁꯨ ꯀꯨꯀꯥꯔꯅ ꯀꯥꯞꯄꯅꯤꯅ ꯑꯗꯨꯝ ꯍꯥꯎꯋꯦꯕ
ꯑꫭ
ꯍꯣꯏꯒꯤꯗꯤ
ꯑꯁ ꯃꯤ ꯌꯥꯝꯕꯒꯤ ꯊꯨꯍꯣꯕꯁꯦ ꯁꯤꯗ ꯀꯨꯀꯥꯔꯅ ꯊꯣꯡꯉꯁꯨ ꯀꯨꯀꯥꯔꯗꯣ ꯋꯥꯡꯕ ꯖꯥꯠꯗꯣ ꯑꯗꯨ ꯑꯣꯏꯕꯒꯤ ꯐꯖꯅ ꯃꯨꯟꯗꯕ ꯑꯃꯨꯛꯀ ꯑꯗꯣ ꯃꯤ ꯈꯔꯅ ꯐꯦꯡꯕ ꯃꯇꯝꯗ ꯔꯨꯝ ꯋꯥꯏꯁ ꯔꯨꯝ ꯋꯥꯏꯁ ꯇꯧꯅꯤꯅꯀꯣ ꯃꯤ ꯐꯔꯅ ꯐꯦꯡꯕ ꯃꯇꯝꯇ ꯏꯁꯇꯤꯋꯨꯅ ꯃꯊꯟꯗꯨ ꯐꯦꯡꯕꯒꯤ ꯑꯃꯨꯛꯀ ꯏꯁꯃꯨꯠ ꯑꯣꯏꯈ꯭ꯔꯕꯒꯤ ꯀꯨꯀꯔꯅ ꯊꯣꯡꯉꯗꯤ ꯁꯣꯡꯍꯥꯎ ꯍꯥꯎꯗ ꯂꯩꯕꯁꯨ ꯑꯣꯏꯗ꯭ꯔꯤꯕꯅꯦꯕ
ꯑꯥꯎ ꯎꯝ
ꯈꯪꯗꯦ ꯑꯩꯈꫭꯏ ꯍꫭꯁꯇꯦꯜ ꯏꯟꯗꯛꯁꯟꯁꯨ ꯂꯩꯌꯦ ꯅꯍꯥꯟ ꯆꯐꯨ ꯑꯅꯧꯕꯥꯁꯨ ꯄꯨꯔꯛꯑꯦ ꯑꯗꯨ ꯁꯨꯡ ꯄꯥꯏ ꯄꯥꯏꯗꯥꯔꯤ ꯏꯃꯥꯔꯖꯦꯟꯁꯤꯗ ꯉꯥꯛꯇ ꯄꯥꯏꯌꯣ ꯍꯥꯏꯔꯒ
ꯑꯣ
ꯒꯌ꯭ꯥꯟꯇꯥꯗꯦꯗꯤ
ꯅꯣꯏꯗꯤ ꯃꯤ ꯌꯥꯝꯗꯕꯅꯤꯅ ꯆꯥꯛ ꯏꯟꯁꯥꯡꯗꯤ ꯍꯥꯎꯅ ꯄꯤꯕ ꯌꯥꯏꯗ
ꯎꯝ ꯈꯪꯗꯦ ꯍꯟꯅꯒꯤ ꯋꯥꯔꯗꯦꯟꯒꯤꯅ ꯈꯔ ꯍꯥꯎꯋꯅꯦ ꯍꯥꯏꯌꯨ ꯍꯥꯏꯔꯗꯤ ꯃꯥꯁꯨ ꯄꯩꯁꯥ ꯆꯥꯏ ꯑꯗꯨꯕꯨ
ꯅꯪꯒꯤ ꯅꯪꯒꯤ ꯅꯆꯦꯗꯨꯀꯣ
ꯃꯥꯗꯤ ꯌꯦꯟꯁꯥꯡꯗꯣ ꯈꯔ ꯍꯥꯎꯇ꯭ꯔꯦ ꯍꯥꯏꯔꯗꯤ ꯃꯥꯥꯏ ꯔꯨꯝꯗꯤ ꯑꯗꯨꯝ ꯆꯪꯉꯒꯥ ꯊꯣꯡꯅꯦꯕꯀꯣ ꯃꯥꯗꯤ ꯑꯌꯨꯛꯇꯗꯤ ꯊꯦꯡ ꯊꯦꯡ ꯍꯧꯒꯠꯂꯦ ꯄꯨꯡ ꯇꯔꯥ ꯇꯔꯥꯃꯥꯊꯣꯏꯒꯨꯝꯕꯗ ꯍꯧꯒꯠꯂꯦꯕ ꯑꯍꯤꯡꯗ ꯊꯦꯡ ꯊꯦꯡꯅ ꯇꯨꯝꯕꯒꯤꯀꯣ ꯑꯗꯨꯒꯤ ꯃꯥ ꯍꯧꯒꯠꯇ꯭ꯔꯤꯉꯩꯗ ꯑꯩꯈꯣꯏꯗꯤ ꯆꯥꯡꯉꯒ ꯊꯣꯡꯕꯒꯨꯝꯕ ꯃꯦꯁꯦꯖ ꯉꯥꯛꯇ ꯊꯥꯕꯤꯔ ꯗꯤꯁꯇꯥꯔꯕ ꯇꯧꯅꯤꯡꯗꯕꯒꯤ ꯀꯤꯅꯦ ꯍꯥꯏꯕ ꯁꯔꯥ ꯊꯣꯡ ꯊꯣꯝꯕꯒꯨꯝꯕ ꯅꫭꯏꯒ ꯅꯣꯏꯒꯤ ꯏꯟꯁꯥꯡ ꯂꯦꯝꯗꯤ ꯑꯗꯨꯝ ꯆꯪꯉꯒꯥ ꯑꯗꯨꯝ ꯂꯧꯋꯤꯗ ꯃꯥꯗꯤ ꯀꯩꯁꯨ ꯍꯥꯏꯗꯦ ꯑꯗꯨꯒꯨꯝꯕꯗꯨꯗꯤ ꯍꯥꯏꯔꯤꯗꯤ ꯍꯥꯎꯇꯕꯗꯨ ꯅꯪꯅ ꯂꯩꯕꯤ ꯇꯕꯅꯤꯅ ꯂꯩ ꯂꯧꯕ ꯇꯥꯕꯅꯤ ꯍꯥꯏꯗꯤ ꯃꯁꯛ ꯀꯔꯤꯁꯨ ꯈꯨꯝꯗꯦ
ꯑꯣ ꯑꯗꯣ ꯃꯥꯗꯤ ꯀꯔꯤꯒꯤ ꯇꯣꯈ꯭ꯔꯕ꯭ꯔꯥ ꯂꯨꯍꯣꯡꯈ꯭ꯔꯦ ꯍꯥꯏꯕ꯭ꯔꯥ ꯀꯣ
ꯑꯥ ꯍꯣꯏ ꯂꯨꯍꯣꯡꯁꯨ ꯂꯨꯍꯣꯡꯅ ꯑꯗꯣ ꯃꯥꯒꯤ ꯇꯔꯝꯁꯨ ꯂꫭꯏꯈ꯭ꯔꯕ ꯃꯥꯗꯨ ꯆꯍꯤ ꯃꯉꯥ ꯃꯉꯥ ꯉꯥꯛꯇꯥꯅꯦꯕ ꯑꯗꯣ ꯃꯥꯗꯤ ꯆꯍꯤ ꯇꯔꯨꯛ ꯑꯣꯏꯅ ꯂꯩꯈ꯭ꯔꯕꯅꯤꯅ‌
ꯑꯣ ꯑꯗꯨꯃꯥꯏꯅ ꯇꯧꯈ꯭ꯔꯕꯣ ꯀꯨꯏꯈ꯭ꯔ‌ꯦꯅ ꯑꯗꯨꯗꯤ
ꯎꯝ ꯊꯥꯎꯖꯟ ꯑꯩꯠꯇꯤꯟ ꯅꯥꯏꯟꯇꯤꯟ ꯗꯒꯤ ꯂꯥꯛꯈ꯭ꯔꯕꯅ‌ꯦ ꯃꯥꯗꯤ
ꯑꯣ
ꯃꯤ ꯂꯩꯇꯕꯒꯤ ꯂꯥꯁ ꯏꯌꯥꯔꯁꯨ ꯑꯃꯨꯛꯀ ꯃꯥꯕꯨ ꯄꯨꯍꯟꯕꯥꯅꯦꯕ ꯑꯗꯨꯏ ꯃꯥꯗꫭ ꯑꯁꯦꯡꯕꯗꯤ ꯗꯤꯁꯦꯝꯕꯔ ꯒꯨꯝꯕꯗ ꯊꯣꯛꯀꯗꯕꯅꯦ ꯑꯗ‌ꯣ ꯃꯥꯅ ꯂꯨꯍꯣꯡꯈ꯭ꯔꯅꯤ ꯍꯥꯏꯕꯒꯤ ꯂꯨꯍꯣꯡꯗ꯭ꯔꯤ ꯐꯥꯎꯗꯤ ꯃꯄꯥꯒ ꯂꯩꯒꯦ ꯍꯥꯏꯔꯒ ꯉꯟꯅꯥ ꯆꯠꯈ꯭ꯔꯕꯥ
ꯑꯣ
ꯃꯊꯟꯇ ꯑꯣꯏꯕꯅꯤꯅ ꯀꯣ ꯃꯄꯥꯒꯁꯨ ꯐꯖꯅ ꯂꯩꯃꯤꯟꯅꯗꯦ ꯑꯗꯨꯝ ꯌꯨꯝ ꯄꯥꯡꯈ꯭ꯔꯕꯒꯤ ꯍꯣꯝꯗꯗꯤ ꯅꯨꯡꯁꯤꯅꯥ
ꯃꯥꯗꯣ ꯌꯨꯝ ꯄꯥꯟꯕꯗꯣ ꯆꯍꯤ ꯀꯌꯥꯗ ꯄꯥꯟꯕ꯭ꯔꯥ ꯀꯣ
ꯑꯩꯁ ꯊꯥꯔꯇꯤ ꯊ꯭ꯔꯤꯔ ꯊꯥꯔꯇꯤ ꯐꯣꯔꯔ ꯑꯩꯁꯨ ꯈꯪꯗꯦꯅꯦ ꯀꯥꯎꯔꯈ꯭ꯔꯦ ꯃꯥꯗꯤ ꯑꯩꯉꯣꯟꯗ ꯆꯍꯤ ꯐꯖꯅ ꯍꯥꯏꯗꯕꯅꯦ ꯏꯌꯥꯝꯕꯒꯗꯤ ꯃꯥꯟꯅꯕꯅꯦ ꯑꯗꯨ ꯑꯩꯁꯨ ꯀꯥꯎꯔꯈ꯭ꯔꯦ ꯊꯥꯔꯇꯤ ꯊ꯭ꯔꯤꯒꯨꯝꯕꯗꯤ ꯃꯥꯜꯂꯦ
ꯑꯣ ꯑꯁ ꯑꯗꯣ ꯊꯦꯡꯗꯤ ꯊꯦꯡꯈꯔꯗ ꯌꯨꯝ ꯄꯥꯟꯕꯗꯣ
ꯎꯝ ꯑꯗꯨꯝ ꯊꯦꯡꯉꯦ ꯍꯥꯏꯕ ꯌꯥꯔꯦꯗꯥ ꯃꯣꯏ ꯁꯨꯝ ꯉꯟꯕꯗꯤ ꯅꯠꯇ꯭ꯔꯕꯅꯤ
ꯍꯟꯗꯛꯀꯤꯅꯦ ꯍꯦꯟꯅ ꯊꯦꯡꯒꯅꯤ
ꯀꯔꯤꯕꯥ
ꯍꯟꯗꯛꯀꯤ ꯂꯩꯕꯥ ꯂꯩꯁꯥꯕꯤꯁꯤꯅ ꯍꯦꯟꯅ ꯊꯦꯡꯉꯅꯤꯕ ꯍꯟꯗꯛꯀꯤ ꯋꯥꯗꯦꯟꯅ ꯃꯥꯗꯤ ꯊꯥꯔꯇꯤ ꯐꯥꯏꯚ ꯌꯥꯎꯈ꯭ꯔꯦ
ꯊꯥꯔꯇꯤ ꯐꯥꯏꯚ
ꯎꯝ ꯃꯁꯛꯅ ꯈꯔ ꯑꯉꯥꯡ ꯁꯥꯖꯕ ꯃꯥꯗꫭ ꯍꯣꯏ ꯁꯤ ꯕꯤꯀꯦꯗ ꯑꯌꯥꯝꯕ ꯂꯧꯋꯦ ꯊꯣꯂꯣꯖꯤ ꯂꯣꯏꯕꯒꯨꯝꯕ ꯉꯥꯛꯇ
ꯑꯣ ꯆꯔꯆꯀꯤ ꯑꯣꯏꯕꯅꯤꯅꯀꯣ ꯍꯣꯏ
ꯎꯝ ꯑꯁ ꯑꯩꯈꯣꯏꯒꯤꯅ ꯈꯔ ꯅꯍꯥ ꯑꯣꯏꯌꯦ ꯇꯤ ꯕꯤ ꯁꯤ ꯆꯔꯆꯇꯣ ꯇꯥꯡꯈꯨꯜ ꯒꯤꯗꯣ ꯃꯣꯏꯒꯤ ꯃꯤꯁꯇꯤ ꯐꯣꯔꯇꯤ ꯄꯂ꯭ ꯁ ꯑꯣꯏꯈ꯭ꯔꯦ ꯍꯥꯏ ꯃꯌꯨꯝ ꯄꯥꯜꯂꯔꯣꯏ ꯍꯥꯏꯌꯦ ꯑꯗꯨ ꯑꯣ ꯇꯥꯡꯈꯨꯜ ꯉꯥꯛꯇꯒꯤ ꯂꯩꯕꯅꯤ ꯑꯗꯨꯒ ꯑꯗꯤꯝ ꯖꯥꯇꯤꯒꯤꯅ ꯐꯤꯐꯇꯤ ꯄ꯭ꯂꯁ ꯋꯥꯔꯗꯦꯟꯗꯨ ꯁꯔꯤ ꯉꯥꯛꯇ ꯑꯗꯨꯁꯨ ꯂꯣꯏ ꯇꯥꯡꯈꯨꯜ ꯗꯤꯝ ꯖꯥꯇꯤꯕꯨꯗꯤ ꯀꯨꯏꯈ꯭ꯔꯥ ꯃꯥꯜꯂꯦ
ꯑꯣ ꯁꯕꯤ ꯁꯤꯡꯁꯦ ꯋꯥ ꯉꯥꯡꯕꯗ ꯋꯥꯕꯅꯦ
ꯆꯍꯤ ꯀꯨꯟꯒꯨꯝꯕ ꯍꯦꯟꯈ꯭ꯔꯦ ꯍꯥꯏꯕꯅꯦ ꯑꯗꯤꯝ ꯖꯥꯇꯤ ꯒꯤꯗꯤꯀꯣ ꯃꯣꯏꯅ ꯅꯍꯥꯟ ꯍꯥꯏꯕꯗꯣ ꯑꯩꯈꯣꯏ ꯃꯤꯁꯀꯤ ꯃꯃꯥꯟꯅꯕꯤꯗꯣ ꯃꯥꯅ ꯏꯝꯐꯥꯜꯗ ꯀꯣꯂꯦꯖ ꯀꯥꯕ ꯃꯇꯝꯇꯗ ꯑꯦꯗꯤꯝ ꯖꯥꯇꯤꯗ ꯂꯩꯑꯦ ꯑꯗꯨ ꯋꯥꯔꯗꯦꯟꯅ ꯃꯣꯏꯕꯨ ꯄꯥꯏꯕ ꯃꯥꯜꯂꯦ ꯑꯗꯨꯒꯤ ꯍꯧꯖꯤꯛꯇꯤ ꯃꯥꯗꯨ ꯀꯔꯤꯔꯥ ꯊꯕꯛ ꯑꯆꯧꯕ ꯇꯧꯈ꯭ꯔ ꯃꯥꯜꯂꯦ ꯑꯗꯨꯏ ꯃꯥꯒꯤ ꯋꯥꯔꯗꯦꯟꯗꯨ ꯑꯗꯨꯝ ꯃꯥꯕꯨꯁꯨ ꯑꯗꯨꯝ ꯃꯇꯦꯡ ꯌꯥꯝ ꯄꯥꯡꯕꯤꯕꯅꯤꯅ ꯑꯗꯨꯝ ꯎꯅꯕ ꯆꯠꯀꯦ ꯍꯥꯏꯔꯒ ꯆꯠꯄ ꯑꯗꯨ ꯑꯁ ꯑꯗꯨꯗꯤ ꯀꯨꯏꯈ꯭ꯔꯦ ꯍꯥꯏꯔꯦ ꯍꯣꯏ ꯆꯍꯤ ꯀꯨꯟꯒꯨꯝꯕꯗꯤ ꯌꯥꯎꯔ ꯉꯝꯈꯔ꯭ꯅꯤ ꯃꯥꯗꯣ
ꯑꯥ
ꯍꯣꯔꯦꯟ ꯇꯧꯕꯒꯤ
ꯑꯗꯨꯕꯨꯗꯤ ꯍꯣꯏ ꯃꯥꯒꯤꯁꯨ ꯄꯩꯁꯥ ꯊꯣꯛꯄꯅꯤꯅ ꯇꯟꯕ ꯃꯥꯜꯂꯦꯗ ꯃꯣꯏ
ꯎꯝ ꯃꯌꯨꯝ ꯍꯟꯅꯤꯡꯉꯥꯏ ꯇꯥꯟꯕ ꯃꯥꯜꯂꯦ ꯄꯩꯁꯥ ꯂꯝꯕꯤ ꯈꯣꯡ ꯍꯥꯏꯗꯤ
ꯀꯣ ꯀꯨꯟꯒꯨꯝꯕꯗꯤ ꯄꯤꯕ꯭ꯔꯥ ꯀꯣ ꯃꯣꯏꯒꯤ
ꯑꯁ ꯃꯣꯏꯗꯤ ꯒꯣꯔꯃꯦꯟ ꯇꯈ ꯒꯣꯔꯃꯦꯟꯒꯤ ꯑꯣꯏꯕꯅꯤꯅ ꯌꯥꯝ ꯌꯥꯝꯃꯝꯈꯔ꯭ ꯅꯤ ꯑꯩꯈꯣꯏꯒꯤꯐꯥꯎ ꯇ꯭ꯋꯦꯟꯇꯤ ꯍꯦꯟꯈ꯭ꯔꯕꯅꯦ
ꯑꯣ ꯑꯁ ꯑꯗꯨꯗꯤ ꯅꯨꯡꯉꯥꯏꯅ
ꯎꯝ ꯑꯗꯨꯒ ꯂꯩꯐꯝ ꯆꯥꯐꯝꯁꯨ ꯂꯣꯏ ꯐ꯭ꯔꯤ ꯑꯣꯏꯈ꯭ꯔꯦ ꯏꯁꯤꯡꯁꯨ ꯂꯣꯏ ꯐ꯭ꯔꯤ ꯑꯣꯏꯈ꯭ꯔꯦ ꯍꯣꯁꯇꯦꯜ ꯉꯥꯛꯇ ꯆꯥꯛꯈ꯭ꯔꯅꯤ
ꯑꯥ ꯃꯄꯥꯟꯗ ꯆꯠꯄ ꯁꯔꯨꯛꯄꯨꯗꯤ ꯁꯤꯗ ꯂꯩꯕꯅ ꯅꯨꯡꯉꯥꯏꯅ
ꯍꯣꯏ ꯑꯗꯨꯒꯤ ꯁꯤꯗ ꯃꯤꯌꯥꯝ ꯂꯥꯟꯗꯅ ꯑꯗꯨ ꯑꯗꯨꯝ ꯂꯛꯀꯤ ꯑꯣꯏ ꯑꯣꯏꯕ ꯉꯥꯛꯇ ꯊꯣꯛꯑꯏ ꯑꯗꯨꯒꯤꯅꯦ ꯑꯩꯈꯣꯏ ꯃꯤꯁ ꯑꯗ ꯅꯍꯥꯟ ꯂꯣꯠꯅ ꯊꯥꯏꯂꯦꯟ ꯆꯠꯄꯗꯨ ꯑꯩꯈꯣꯏꯋꯣꯟꯗꯗꯤ ꯎꯈ꯭ꯔꯨꯜ ꯆꯠꯀꯦ ꯍꯥꯏꯕ ꯁꯥꯔꯒ
ꯑꯣ
ꯊꯥꯏꯂꯦꯟ ꯆꯠꯄ ꯁꯥꯔ ꯊꯥꯂꯦꯟ ꯆꯠꯄꯅꯦꯕ ꯑꯩꯈꯣꯏꯗꯤ ꯗꯤꯁꯦꯝ ꯑꯃꯠꯇ ꯈꯪꯕ ꯃꯥꯥꯗꯨ ꯎꯈ꯭ꯔꯨꯜ ꯆꯠꯄ ꯁꯥꯔꯥ ꯊꯥꯏꯂꯦꯟ ꯆꯠꯂ ꯊꯥꯏꯂꯦꯟ ꯕꯦꯡꯀꯣꯛꯀꯤ ꯄꯣꯠ ꯃꯌꯥꯝ ꯄꯨꯔꯛꯄꯅꯦꯕ ꯏꯌꯥꯔꯤꯡꯒꯨꯝꯕ ꯅꯦꯛ ꯀꯂꯦꯖꯀꯨꯝꯕꯗꯣꯀꯣ ꯑꯗꯨꯒ ꯑꯩꯉꯣꯟꯗ ꯑꯩꯈꯣꯏꯗ ꯆꯥ ꯆꯥ ꯁꯦꯝꯕ ꯑꯗꯨꯏꯅꯤ
ꯎꯝ
ꯑꯗꯨꯏ ꯑꯩꯈꯣꯏꯗ ꯌꯣꯜꯂꯒ ꯑꯩꯈꯣꯏꯗꯤ ꯈꯪꯗꯕ ꯃꯥꯅ ꯍꯥꯏꯕꯗꯤ ꯃꯣꯏ ꯑꯟꯇꯤꯈꯣꯏ ꯌꯣꯟꯕꯤꯌꯣ ꯍꯥꯏꯕꯒꯤꯅꯦ ꯍꯥꯏꯕ ꯑꯗꯨꯒꯤ ꯑꯩꯈꯣꯏꯅꯗꯤ ꯑꯩꯗꯤ ꯂꯩꯗꯦꯗ ꯂꯣꯏꯁ ꯈꯣꯏ ꯌꯣꯟ ꯌꯣꯜꯂꯒ ꯂꯥꯁꯇꯗꯤ ꯃꯥꯥ ꯊꯥꯏꯂꯦꯟ ꯑꯣꯏꯅ ꯆꯠꯂꯦ ꯍꯥꯏꯕꯗꯨ ꯈꯪꯗꯣꯛ ꯍꯕ
ꯑꯣ
ꯃꯤꯁꯤꯡꯅ ꯃꯥꯁꯦ ꯎꯝ ꯀꯗꯥꯏꯒꯤ ꯄꯩꯁꯥ ꯂꯧꯕ꯭ꯔꯒ ꯐꯥꯒꯤ ꯇꯧꯔꯒ
ꯎꯝ ꯑꯗꯨꯅꯦ ꯁꯔꯤ ꯑꯣꯏꯔꯗꯤ
ꯎꯝ
ꯄꯩꯁꯥꯗꯤ ꯁ꯭ꯋꯤꯚꯡ ꯇꯧꯔꯝꯅꯤꯕ ꯃꯣꯏꯗꯣ ꯆꯍꯤ ꯑ ꯌꯧꯈ꯭ꯔꯕꯗꯤ
ꯎꯝ
ꯔꯝꯕ ꯌꯥꯏ ꯑꯗꯨꯒꯤ ꯆꯠꯄ ꯃꯥꯜꯂꯦ ꯅꯣꯏꯒꯤ ꯃꯤꯁꯇꯣ